ꯑꯕꯤꯔꯤꯔꯤꯁꯤ ꯀꯅꯥꯅꯣ ꯆꯥꯛ ꯆꯥꯛꯇꯨ ꯍꯧꯗ꯭ꯔꯦ ꯆꯥꯗꯤ ꯆꯥꯈ꯭ꯔꯦ
ꯑꯣ ꯁꯥ ꯁꯥ ꯍꯣꯏꯅꯦ ꯎꯍꯧꯕ ꯍꯥꯏꯕꯖꯤꯒ ꯆꯥꯍꯧꯕ ꯍꯥꯏꯕꯖꯤꯒ ꯈꯔꯗꯤ ꯈꯦꯠꯅꯗꯣꯏꯅꯦꯕ
ꯎꯝ ꯎꯕ ꯍꯥꯏꯕꯁꯤꯅ ꯑꯩꯈꯣꯏꯒꯤ ꯃꯤꯠꯆꯤꯅ ꯎꯕ ꯃꯤꯠꯆꯦ ꯑꯩꯗꯣ ꯉꯁꯤꯗꯣ ꯁꯟꯒ꯭ꯂꯥꯁ ꯑꯃ ꯎꯞ ꯆꯥꯕ ꯑꯗꯨ ꯅꯦꯀꯦꯠ ꯑꯥꯏꯅꯗꯤ ꯎꯍꯧꯗ꯭ꯔꯦ
ꯑꯣ ꯑꯁꯥ ꯁꯥ ꯀꯂꯔ ꯕ꯭ꯂꯥꯏꯟ ꯑꯣꯏꯕꯗꯣ ꯀꯃꯥꯏ ꯇꯎꯔꯤꯅꯣ
ꯑꯩ ꯀꯂꯔ ꯕ꯭ꯔꯥꯏꯟ ꯅꯠꯇꯦ ꯑꯩꯒꯤ ꯏꯁꯄꯦꯛꯁꯦ ꯑꯩꯈꯣꯏꯒꯤ ꯐꯧ ꯃꯔꯨꯒꯨꯝꯕ ꯑꯗꯩ ꯑꯃꯠ ꯀꯩ ꯌꯥꯎꯕꯖ ꯌꯥꯝ ꯁꯦꯡ ꯁꯦꯡꯅ ꯎꯕ ꯈꯟꯇꯣꯛꯄ ꯃꯊꯟꯗ ꯑꯗꯨꯝ ꯑꯗꯨꯒꯤ ꯑꯗꯨꯒ ꯆꯥꯛꯁꯦ ꯑꯩꯈꯣꯏ ꯀꯩꯅꯣ ꯇꯧꯕ ꯆꯥꯛ ꯑꯐꯕ ꯁꯔꯨꯛꯁꯤꯗꯤ ꯎꯔꯣꯏꯗꯕ ꯐꯠꯇꯕ ꯁꯔꯨꯛꯁꯤꯡꯖꯦ
ꯋꯣ ꯁꯥ ꯁꯥ ꯁꯥ
ꯐꯠꯇꯕ ꯐꯠꯇꯕ ꯃꯤ ꯑꯣꯏꯒꯦꯔꯥ ꯑꯃ ꯑꯣꯏꯒꯦꯔꯥ ꯂꯣꯏ ꯈꯟꯗꯣꯛꯄ ꯌꯥꯗꯧꯁꯦ
ꯁꯥ ꯁꯥ ꯑꯠꯁꯥ
ꯑꯩꯈꯣꯏꯒꯤ ꯏꯁꯄꯦꯛꯁꯦ ꯑꯩ ꯀꯩꯅꯣ ꯇꯧꯕꯅꯦ ꯄ꯭ꯔꯤꯊꯤꯕꯤꯗ ꯑꯃꯈꯛꯇꯅꯦ ꯂꯩꯕ
ꯎꯝ
ꯑꯗꯣ ꯑꯩꯈꯣꯏꯒꯤ ꯅꯦꯅꯣ ꯇꯦꯛꯅꯣꯂꯣꯖꯤꯅꯤ ꯑꯩꯈꯣꯏꯒꯤ
ꯎꯝ
ꯏꯁꯄꯦꯁꯤ ꯅꯥꯇꯣꯟꯁꯤꯗ ꯑꯩꯈꯣꯏꯒꯤ ꯀꯩꯅꯣꯒꯤ ꯅꯥꯀꯣꯡ ꯃꯌꯥꯁꯦ ꯄꯀꯤꯠ ꯂꯧ ꯅꯝꯃ ꯀꯥꯟꯗ ꯃꯊꯟꯇ ꯆꯣꯡꯊꯣꯔꯛꯀꯅꯦꯕ ꯃꯤꯠꯁꯤꯗ ꯑꯗꯨꯝ ꯐꯤꯛꯁ ꯇꯧꯤꯗꯣꯏꯕ ꯑꯗꯣ ꯁꯤꯗꯩꯁꯤꯗ ꯇꯧꯕ ꯌꯥꯕꯁꯤ ꯑꯩꯈꯣꯏꯒꯤ ꯃꯤ ꯑꯃꯒꯤ ꯃꯥꯏꯟ ꯔꯤꯗꯤꯡ ꯇꯧꯕ ꯌꯥꯔꯦ ꯑꯗꯒꯤ ꯇꯥꯏꯝ ꯇ꯭ꯔꯦꯕꯦꯜ ꯇꯧꯕ ꯌꯥꯔꯦ
ꯎꯝ
ꯑꯗꯒꯤ ꯑꯩꯈꯣꯏ ꯃꯈꯟ ꯃꯈꯟ ꯂꯣꯏ ꯇꯧꯕ ꯌꯥꯔꯦ
ꯑꯗꯨꯗꯤ ꯌꯥꯝ ꯅꯨꯡꯉꯥꯏꯅꯤꯍꯦ
ꯎꯝ ꯅꯨꯡꯉꯥꯏꯈ꯭ꯔꯥꯖꯠꯅꯤ ꯃꯤꯅꯕꯨꯗꯤ ꯌꯦꯡꯕꯗ ꯈꯪꯗꯕ ꯑꯩ ꯏꯁꯄꯦꯛ ꯎꯞꯄꯦꯁꯤ ꯃꯤ ꯈꯪꯉꯦꯕ ꯑꯩꯅ ꯈꯛꯅ ꯈꯪꯕ
ꯎꯝ ꯎꯝ
ꯑꯁꯤꯗꯅꯤ ꯑꯩꯈꯣꯏꯒꯤ ꯅꯦꯅꯣ ꯇꯦꯛꯅꯣꯂꯣꯖꯤ ꯍꯥꯏ ꯅꯦꯅꯣ ꯍꯥꯏꯕꯗꯤ ꯑꯩꯈꯣꯏꯒꯤ
ꯑꯩꯁꯨ ꯑꯃ ꯂꯩꯌꯦ ꯑꯩꯒꯤꯁꯨ ꯑꯃ ꯂꯩꯌꯦꯕ ꯍꯧꯖꯤꯛꯀꯤꯁꯤꯗꯤ ꯑꯩꯅ ꯎꯞꯄꯐꯥꯎ ꯈꯪꯗꯕꯤꯅꯦꯃꯦ
ꯑꯣ ꯁꯣꯝꯒꯤꯁꯤꯅ ꯅꯦꯅꯣ ꯑꯣꯏꯕ꯭ꯔꯥ ꯃꯥꯏꯀ꯭ꯔꯣ ꯑꯣꯏꯕ꯭ꯔꯥ
ꯀꯩꯅꯣꯅꯤ ꯑꯩꯁꯤꯅ ꯃꯦꯗꯤꯌꯝ ꯑꯣꯏꯕ ꯍꯥꯏꯇꯥꯔꯦ
ꯑꯩꯈꯣꯏꯒꯤ ꯏꯁꯃꯣꯜꯁꯨ ꯅꯠꯇꯕ ꯂꯥꯔꯖꯁꯨ ꯅꯠꯇꯕ ꯃꯦꯗꯤꯌꯝ ꯀꯣ ꯑꯦꯝ ꯏ ꯗꯤ ꯑꯥꯏ ꯌꯨ ꯑꯦꯝꯗꯣ
ꯑꯣ ꯍꯣꯏꯦ
ꯃꯦꯗꯤꯌꯝ ꯑꯣꯏꯔꯒꯗꯤ ꯌꯥꯝ ꯆꯥꯎꯔꯦ ꯏꯁꯄꯦꯛꯀꯤꯔꯣꯝꯗ ꯍꯥꯏꯔꯒꯗꯤ ꯑꯗꯨꯗꯤ ꯑꯗꯨꯗꯤ ꯀꯥꯟꯅꯗꯦ ꯍꯥꯏꯔꯤꯕ ꯑꯩꯈꯣꯏꯗꯗꯤ ꯍꯥꯏꯗꯤ ꯄꯤꯛꯇꯛꯅꯔꯥ ꯁꯤ ꯂꯩꯕꯁꯦ ꯁꯤꯅꯤ ꯌꯥꯝ ꯄꯥꯝꯃꯤꯁꯦ
ꯃꯥꯅꯦ ꯃꯥꯅꯦ ꯁꯨꯝ ꯁꯨꯝ ꯑꯗꯨꯃꯛꯅꯤ ꯑꯣꯏꯔꯤꯁꯦ
ꯑꯩꯈꯣꯏꯒꯤ ꯅꯦꯅꯣ ꯍꯥꯏꯔꯒꯗꯤ ꯃꯆꯥꯅꯦꯕꯀꯣ ꯑꯩꯈꯣꯏꯒꯤ ꯃꯆꯥꯅ ꯃꯆꯥꯒꯤ ꯇꯦꯛꯅꯣꯂꯣꯖꯤ ꯍꯥꯏꯇꯥꯔꯦ ꯑꯩꯈꯣꯢꯕꯥꯒꯤ ꯃꯆꯥꯒꯤ ꯇꯦꯛꯅꯣꯂꯣꯖꯤꯁ ꯍꯥꯏꯇꯥꯔꯦ ꯅꯦꯅꯣ ꯇꯦꯛꯅꯣꯂꯣꯖꯤ ꯍꯥꯏꯕꯁꯤꯗꯤ ꯃꯆꯥꯅꯦ
ꯍꯥꯁ ꯁꯣꯔꯦꯟꯁꯦ ꯈꯔ ꯅꯩ ꯅꯦꯍꯦ ꯑꯩꯅ ꯗ꯭ꯔꯤꯝꯕ꯭ꯂꯤꯡꯒ ꯇꯧꯔꯒ ꯑꯩꯅ ꯊꯦꯛꯄ ꯃꯌꯥꯝꯗꯣꯡ ꯌꯦꯡꯉꯣ
ꯗ꯭ꯔꯤꯝꯂꯤꯡꯑꯕ
ꯑꯥ ꯑꯩꯅ ꯁꯤꯖꯔ ꯎꯪꯉꯛꯄꯗꯤ ꯑꯃꯨꯛ ꯀꯛ ꯀꯛ ꯇꯧꯔꯦ ꯃꯤꯒ ꯂꯣꯛꯈꯥꯛ ꯂꯣꯡꯗꯣꯏꯖꯥꯠꯅꯤ
ꯑꯁ ꯅꯪ ꯅꯥꯕꯤ ꯀꯛꯀꯦ ꯍꯥꯏꯔꯤꯕ꯭ꯔꯣ
ꯑꯦ ꯐꯨꯠꯕꯣꯜꯒꯤ ꯃꯇꯥꯡꯗꯅꯤꯗ ꯅꯣꯏꯗꯤ ꯁꯤꯒꯤ ꯇꯥꯝꯁꯦ ꯈꯪꯗꯕꯁꯦ
ꯂꯥꯝꯄꯥꯛꯇ ꯅꯥꯄꯤ ꯀꯛꯀꯦ ꯍꯥꯏꯅ ꯈꯜꯂꯨꯔꯦ ꯑꯩ ꯀꯥꯇꯤꯒꯛ ꯄꯜꯂꯛꯄꯗꯨꯗ
ꯑꯁ ꯁꯤꯖꯔ ꯎꯪꯗꯣꯏꯅꯦ ꯀ ꯀ ꯇꯧꯔ ꯃꯤꯒ ꯂꯣ ꯈꯔꯍꯥꯛ ꯂꯣꯡꯕꯗꯣ ꯍꯣꯏ ꯔꯣꯅꯥꯜꯗꯣꯅꯒ ꯇꯧꯕꯗꯣ ꯈꯪꯉꯤꯗꯅ
ꯅꯪꯅ ꯇꯧꯗꯣꯏꯕ ꯁꯤꯖꯔꯀꯁꯤꯦ ꯃꯤꯉꯣꯟꯗ ꯊꯤꯟꯖꯟꯗꯧ ꯌꯥꯝ ꯃꯥꯜꯂꯦ ꯃꯤꯒ ꯂꯣꯡꯈꯥꯛ ꯂꯣꯡꯒ ꯍꯥꯏꯔꯤꯁꯦ
ꯑꯦ ꯉꯥꯎꯔꯒ ꯅꯣꯡꯈꯥꯛ ꯂꯣꯡꯉ ꯇꯥꯍꯧꯗꯣꯏꯅꯦ
ꯑꯝ ꯍꯥꯏꯁꯦ ꯂꯣꯡꯈꯥꯛ ꯂꯣꯡꯉꯒ ꯑꯗꯨꯝ
ꯑ ꯂꯣꯛꯈꯥꯛ ꯂꯣꯛꯈꯤꯗ ꯑꯩꯒ ꯈꯣꯡꯡꯂꯠꯁꯤꯅ ꯎꯉ ꯎꯪꯈꯤꯕꯗꯀꯣ ꯈꯣꯡ ꯌꯦꯠꯁꯤꯅ ꯎꯉ ꯑꯣꯏꯅ ꯄꯨꯊꯣꯛꯈꯤꯗꯣꯏꯅꯦꯕ
ꯑꯣ ꯅꯪꯒꯤꯁꯦ ꯁꯥꯏꯀꯜ ꯊꯧꯕꯩ ꯋꯥꯔꯥ
ꯎꯝ ꯅꯠꯇꯦ ꯅꯠꯇꯦ ꯅꯠꯇꯦ ꯕꯣꯜꯒꯤ ꯋꯥꯔꯤꯅꯦ ꯍꯥꯏꯁꯦ ꯀꯛ ꯎ ꯉ ꯀ ꯄꯨꯊꯣꯛ ꯂꯣꯡꯈꯥꯛ ꯂꯣꯟ ꯇꯍꯧꯕꯗꯣ
ꯑꯗꯨꯒ ꯕꯣꯟꯅ ꯆꯦꯟꯈꯤꯕꯗꯣ
ꯍꯥ
ꯂꯣꯡꯈꯥꯛꯂꯣ ꯂꯣꯡꯈꯥꯛꯂꯣꯟꯅ ꯊꯥꯎꯔꯒ ꯕꯣꯟꯅ ꯆꯦꯟꯈꯤꯕꯗꯣ
ꯑꯣꯄꯣꯅꯦꯟꯗꯨꯒꯤ ꯋꯥꯅꯤꯗ ꯑꯩꯗꯤ ꯑꯩꯗꯤ ꯂꯣꯡꯉꯣꯏꯌꯦ
ꯎꯝ ꯎꯝ ꯃꯃꯥꯏꯅ ꯃꯃꯥꯏ ꯂꯩꯕꯗꯨꯅ ꯗꯤꯒ꯭ꯔꯤ ꯀꯌꯥꯗ ꯂꯩꯗꯨꯔꯤꯕ
ꯑꯦ ꯗꯤꯒ꯭ꯔꯤꯗꯨ ꯑꯣꯏꯅꯤꯡꯕ ꯑꯣꯏꯖꯁꯅꯨ ꯂꯩꯗꯣꯏꯅꯤ ꯁꯤꯛꯁꯇꯤ ꯑꯣꯏꯒꯦꯔꯥ ꯁꯚꯦꯟꯇꯤ ꯑꯣꯏꯒꯦꯔꯥ ꯍꯀꯛ ꯇꯧꯔꯒ
ꯑꯗꯨꯗꯒꯤꯗꯤ ꯀꯤꯟ ꯅ ꯀ ꯀꯤ ꯆꯣꯛ ꯈꯨꯅꯤꯡꯅ ꯈꯨꯅꯤꯡꯅ ꯈꯨꯅꯤꯡꯅ ꯀꯥꯛ ꯀꯥꯛ
ꯑ ꯍꯣꯏ ꯅꯩꯕꯗꯤ ꯌꯦꯡꯉꯣ ꯑꯩꯅ ꯑꯥ ꯇꯧ
ꯉꯔꯥꯡꯁꯨ ꯄꯣꯝꯃꯦꯗꯥꯏ ꯍꯣꯔꯦꯟ ꯑꯃꯨꯛ ꯀꯔꯤ ꯇꯠꯇꯣꯔꯤ
ꯑ ꯈꯔ ꯄꯣꯝ ꯑꯗꯨꯅ ꯕꯣꯜ ꯁꯥꯟꯅꯕꯁꯦ ꯀꯩꯅꯣ ꯇꯧꯗꯦꯕ ꯍꯥꯏꯗꯤ ꯑꯩ ꯐꯨꯠꯕꯣꯜ ꯃꯇꯨꯡꯗꯗꯤ ꯁꯥꯟꯅꯔꯔꯣꯏꯗꯕꯅꯦ ꯑꯝꯇ ꯂꯝꯖꯦꯜꯅ ꯐꯖꯟꯅ ꯆꯦꯜꯂꯕ
ꯑꯦ ꯍꯩꯇ꯭ꯔꯒꯗꯤ ꯁꯥꯟꯅꯕ ꯌꯥꯎꯒꯅꯣꯕ ꯑꯩꯅ ꯍꯥꯏꯖꯩ
ꯎꯝ
ꯍꯩꯇ꯭ꯔꯒꯗꯤ ꯁꯣꯛꯁꯨ ꯁꯣꯛꯀꯅꯤ ꯃꯤ ꯋꯥꯁꯨ ꯇꯥꯒꯅꯤ ꯅꯪ ꯉꯔꯥꯡꯇꯧꯏꯗꯣ
ꯎꯝ ꯑꯩ ꯑꯩ ꯉꯔꯥꯡꯒꯤ ꯀꯩꯅꯣꯗꯣ ꯎꯧꯕꯗ ꯖꯦꯂꯦꯁ ꯀꯥꯕꯒꯤ ꯑꯣꯏꯖꯔꯣ ꯃꯤꯅ ꯃꯤ ꯋꯥꯡ ꯉꯥꯡꯅꯦ ꯍꯥꯏꯁꯦ
ꯅꯪꯅ ꯂꯤꯠꯂꯤ ꯐꯨꯔꯤꯠꯇꯨ ꯄꯩꯁꯥꯕꯨ ꯄꯥꯝꯃꯨꯏꯅꯦ ꯑꯩꯗꯤ
ꯃꯦ ꯕꯤ ꯑꯌꯝ ꯆꯨꯒꯨꯠꯀ ꯍꯥꯕꯗꯨ ꯑꯣꯏꯖꯔꯕ
ꯅꯪꯅ ꯂꯤꯠꯂꯤ ꯐꯨꯔꯤꯠꯇꯩ ꯄꯩꯥꯕꯨ ꯄꯥꯃꯣꯏꯅꯦ
ꯀꯔꯤꯅꯣ ꯍꯥꯏꯁꯤꯕꯨ
ꯂꯤꯠꯁꯟꯗ ꯁꯤꯗꯩꯁꯤꯗ
ꯑꯦ ꯏꯁꯄꯣꯟꯁꯔ ꯇꯧꯔꯛꯄꯅꯤ ꯏꯕꯨꯡꯉꯣ ꯑꯩꯉꯣꯟꯗ ꯑꯩꯅ ꯂꯩꯔꯨꯕ ꯅꯠꯇꯦ
ꯑꯗ ꯅꯪꯅ ꯍꯥꯏꯗꯧꯁꯦ ꯑꯩꯈꯣꯏꯗꯤ ꯕꯣꯜ ꯁꯥꯟꯅꯗꯦ ꯑꯩꯒꯤꯗꯤ ꯐꯨꯔꯤꯠ ꯑꯃ ꯑꯣꯏꯅ ꯄꯤꯕꯤꯌꯨꯅ ꯍꯥꯏꯒꯗꯧꯕ
ꯅꯠꯇꯦꯌꯦ ꯑꯩꯉꯣꯟꯗ ꯑꯩꯒꯤ ꯏꯁꯀꯤꯜꯗꯨ ꯎꯕꯗ ꯃꯤꯅ ꯏꯁꯄꯣꯟꯁꯔ ꯇꯧꯔꯛꯄꯅꯦ ꯃꯤ
ꯑꯩꯒꯤ ꯄꯤꯔꯛꯄꯗ ꯑꯩ ꯂꯩꯇꯕꯩ ꯅꯪꯑꯣꯏ ꯂꯧꯍꯧꯔꯤꯖꯥꯠꯂ
ꯑꯇꯦ ꯀꯇꯥꯔꯦ ꯃꯤꯅ ꯑꯩꯒꯤ ꯀꯩꯇꯥꯔ ꯂꯨꯛꯁꯦ ꯎꯕꯗ ꯏꯁꯄꯣꯟꯁꯔ ꯇꯧꯔꯛꯄꯅꯦ ꯃꯤ ꯑꯇꯩ ꯑꯩꯅ ꯁꯦꯠꯅꯤꯡꯅꯅꯦꯅ ꯕꯨꯠꯁꯨ ꯄꯤꯔꯝꯃꯦ ꯑꯩꯅ ꯑꯦ ꯑꯩꯗꯤ ꯕꯨꯠꯇꯤ ꯂꯩꯔꯦ ꯑꯗꯨꯅ ꯂꯧꯍꯧꯗꯕꯅꯦ
ꯎꯝ
ꯔꯣꯅꯥꯜꯗꯣꯒꯤ ꯀꯩꯅꯣꯗꯣ ꯃꯥ ꯏꯁꯄꯤꯠꯇ ꯄꯤꯕ ꯕꯨꯠꯇꯣ ꯑꯩꯉꯣꯟꯗꯁꯨ ꯄꯤꯔꯛꯑꯦꯕ ꯑꯩꯅ ꯁꯥꯏꯟ ꯇꯧꯁꯜꯂ ꯊꯥꯈꯤꯕꯅꯦ ꯃꯉꯣꯟꯗ ꯑꯃꯨꯛ
ꯑꯣ ꯌꯥꯝ ꯐꯕꯅꯤ ꯑꯗꯨꯗꯤ
ꯑ
ꯑꯗꯨꯒꯤ ꯕꯨꯠꯇꯨꯅ ꯑꯃꯨꯛ ꯑꯩꯅ ꯇꯣꯡꯉ ꯔꯣꯅꯥꯟꯗꯣꯗ ꯑꯃꯨꯛ ꯄꯤꯈꯤꯕꯅꯦꯕ
ꯑꯩꯅ ꯁꯥꯏꯟ ꯇꯧꯁꯜꯂ ꯊꯥꯈꯤꯕ ꯀꯛꯂꯎ ꯑꯗꯨꯏꯗꯤ ꯃꯥ ꯃꯦꯃꯣꯔꯤ ꯑꯣꯏꯅ ꯊꯝꯕ ꯌꯥꯔꯦꯗꯅ
ꯎ
ꯑꯃ ꯕꯥꯁꯀꯦꯠꯕꯣꯜꯒꯤ ꯂꯦꯕ꯭ꯔꯣꯟ ꯖꯦꯝꯁꯇꯣ ꯈꯪꯕ꯭ꯔꯥ
ꯈꯪꯉꯦ
ꯑꯗꯨꯗꯨꯅ ꯏꯕ꯭ꯔꯥꯍꯤꯃꯣꯕꯤꯛꯇ ꯀꯩꯅꯣ ꯇꯧꯕ ꯍꯥꯏꯇꯥꯔꯦ ꯕꯥꯁꯀꯦꯠ ꯕꯣꯜꯒꯤ ꯖꯔꯁꯤ ꯑꯃ ꯁꯨꯝ ꯊꯥꯔꯛꯄ ꯍꯥꯏꯇꯥꯔꯦ
ꯎꯝ
ꯃꯥꯒꯤ ꯐꯨꯔꯤꯠ ꯍꯥꯏꯗ ꯑꯩ ꯁꯗ ꯏꯕ꯭ꯔꯥꯍꯤꯝ ꯃꯨꯕꯤꯛꯅ ꯁꯥꯏꯟ ꯇꯧꯁꯤꯜꯂ ꯃꯉꯣꯟꯗ ꯑꯃꯨꯛ ꯊꯥꯈꯤꯕ
ꯑꯁ ꯔꯁꯤ ꯐꯖꯅ ꯀꯪ ꯁꯨꯝ ꯅꯨꯡ ꯅꯨꯡꯁꯤꯗꯦ ꯑꯗꯨ ꯃꯤꯗꯣ
ꯑꯗꯨ ꯀꯩ ꯍꯥꯏꯇꯥꯔꯦꯅꯦ ꯑꯁ ꯈꯪꯗꯦꯕꯣ ꯃꯥꯏꯁꯦ ꯃꯥꯗꯤ ꯂꯥꯏꯌꯣꯟꯒ ꯍꯥꯏꯔꯛꯀꯅꯤ
ꯃꯁꯥꯅ ꯃꯁꯥꯁꯦ ꯌꯥꯝ ꯑꯥ ꯐꯥꯎꯔꯦꯒ ꯂꯩꯖꯕ ꯐꯥꯎꯗꯤ ꯐꯥꯎꯗꯕ
ꯍ
ꯑꯦ ꯑꯗꯨꯃꯤꯗꯨꯒ ꯂꯥꯛꯑꯦꯒ ꯁꯨꯡ ꯌꯦꯡ ꯌꯦꯡꯉꯣ ꯑꯩꯗꯤ ꯅꯨꯃꯤꯠ ꯍꯟꯅ ꯐꯎ ꯁꯨꯡꯌꯦꯡ ꯌꯦꯡꯅꯤꯡꯗꯦꯕ ꯑꯗꯨ ꯃꯤꯁꯦ
ꯌꯨ ꯑꯦꯁ ꯑꯦꯗꯒ ꯃꯥꯀꯥꯕꯖꯤꯗꯤꯕꫭ ꯃꯇꯨꯡ ꯑ ꯌꯨ ꯑꯦꯁ ꯑꯦꯁꯦ ꯋꯥꯔꯜ ꯀꯞꯇꯒꯤ ꯀ꯭ꯋꯥ ꯂꯤꯃꯤꯇꯦꯠ ꯑꯣꯏꯈ꯭ꯔꯦ ꯑꯗꯨꯅ ꯃꯊꯪꯗꯗꯤ ꯁꯣꯀꯔ ꯍꯥꯏꯅꯨ ꯐꯨꯠꯕꯣꯜ ꯍꯥꯏꯌꯨꯀꯥꯏ ꯍꯥꯏꯔꯤꯄꫭꯠꯅꯤꯀꫭ
ꯎꯝ ꯗꫭꯅꯗꯔꯝ ꯑꯦ
ꯑꯁ ꯍꯣꯔꯦꯟꯗꯤ ꯈꯔꯅꯩꯅꯤꯍꯦ ꯑꯩꯅ ꯀꯥ ꯊꯥꯎ
ꯎꯝ
ꯍꯣꯔꯦꯟ ꯀꯩꯅꯣ ꯂꯥꯁ ꯑꯣꯍꯣꯏ ꯅꯪꯗꯤ ꯅꯥꯁꯄꯇꯤ ꯆꯥ ꯌꯥꯔꯣꯏ ꯍꯣꯔꯦꯟꯗꯤ ꯅꯥꯁꯄꯇꯤ ꯍꯦꯛꯎ ꯍꯦꯛꯎꯕ ꯌꯥꯅꯤ ꯍꯦꯛꯎꯕ ꯌꯥꯕꯖꯥꯠꯅꯤ ꯁꯦ
ꯆꯥꯕꯗꯤ ꯌꯥꯔꫭꯏꯅꯦ
ꯑꯁ ꯍꯥꯎꯗꯤ ꯌꯍꯥꯎꯕꯔ
ꯃꯩꯇꯩ ꯃꯌꯦꯛꯁꯦ ꯑꯩꯈꯣꯏꯒꯤ ꯎꯝ ꯎꯝ
ꯀꯔꯤ ꯍꯜꯂꯣ
ꯀꯩꯅꯣꯝ ꯁꯨꯝ ꯀꯩꯅꯣꯝ ꯁꯨꯝ ꯍꯥꯏꯅꯤꯡꯉꯤꯕ
ꯀꯔꯤ
ꯑꯩꯈꯣꯏꯒꯤ ꯃꯅꯤꯄꯨꯔꯒꯤ ꯀꯦ
ꯃꯅꯤꯄꯨꯔ ꯀꯦꯄꯤꯇꯦꯜ
ꯎꯝ
ꯃꯅꯤꯄꯨꯔ ꯀꯦꯄꯤꯇꯦꯜꯗꯤ ꯑꯩꯈꯣꯏ ꯌꯨꯝꯅꯤ ꯀꯩꯅꯣ
ꯀꯔꯤꯅꯣ ꯍꯥꯏꯖꯦ ꯃꯅꯤꯄꯨꯔ ꯀꯦꯄꯤꯇꯦꯜ ꯈꯪ
ꯃꯅꯤꯄꯨꯔ ꯀꯦꯄꯤꯇꯦꯜ ꯑꯩꯈꯣꯏ ꯌꯨꯝꯗ
ꯑꯗꯨꯅꯤꯅꯦ ꯑꯩꯅ ꯃꯅꯤꯄꯨꯔꯗ ꯀꯔꯤꯒꯨꯝꯕ ꯂꯦꯡꯒ꯭ꯋꯦꯁ ꯃꯦꯔꯤꯀꯨꯜꯗ ꯀꯔꯤ ꯀꯔꯤ ꯀꯔꯝꯕ ꯂꯦꯡꯒ꯭ꯋꯦꯁ ꯑꯣꯐꯤꯁꯦꯜ ꯑꯣꯏꯅ ꯁꯤꯖꯤꯟꯅꯒꯦ ꯁꯤꯅꯤ ꯑꯩꯅ ꯍꯪꯅꯤꯡꯉꯤꯁꯦ
ꯃꯅꯤꯄꯨꯔꯤ
ꯃꯅꯤꯄꯨꯔꯤ ꯃꯅꯤꯄꯨꯔꯤ ꯍꯥꯏꯕ ꯌꯥꯗꯦ ꯃꯅꯤꯄꯨꯔꯤ ꯍꯥꯏꯕꯗꯤ ꯈꯦꯠꯅꯩ ꯃꯅꯤꯄꯨꯔꯗ
ꯑꯥ ꯎꯝ ꯁꯤ ꯉꯥꯡꯅꯩ ꯂꯣꯟꯖꯦ ꯃꯩꯇꯩꯂꯣꯟꯖꯦ ꯃꯅꯤꯄꯨꯔꯤꯅꯤ ꯃꯅꯤꯄꯨꯔꯤ ꯍꯥꯏꯅ ꯀꯩꯅꯣ ꯇꯧꯕꯅꯤ ꯁꯤꯁꯦ ꯂꯣꯟ ꯂꯦꯡꯒ꯭ꯋꯦꯁꯁꯦ ꯃꯩꯇꯩ
ꯃꯅꯤꯄꯨꯔꯗ ꯂꯩꯕ ꯃꯤꯗꯨꯕꯨ ꯃꯅꯤꯄꯨꯔꯤ ꯀꯧꯋꯤ ꯑꯗꯨꯕꯨ ꯂꯣꯟꯗꯨꯕꯨꯗꯤ ꯃꯩꯇꯩꯂꯣꯟ
ꯎꯝ ꯍꯟꯗꯛ ꯑꯗꯨ ꯍꯥꯏꯗꯦ ꯑꯗꯨ ꯀꯧꯗꯦꯕ ꯃꯅꯤꯄꯨꯔꯤ ꯀꯧꯋꯦꯕ ꯂꯣꯟꯁꯤꯁꯨ ꯑꯩꯈꯣꯏ ꯉꯥꯡꯅꯩ
ꯃꯅꯤ ꯃꯅꯤꯄꯨꯔꯤ ꯍꯥꯏꯔꯤꯁꯤꯅ ꯃꯅꯤꯄꯨꯔꯤ ꯍꯥꯏꯔꯤꯁꯤꯅ ꯂꯦꯡꯒ꯭ꯋꯦꯁ ꯃꯤ ꯈꯪꯅꯩ ꯑꯗꯨꯕꯨ ꯂꯣꯟ ꯍꯥꯏꯕꯁꯤꯗꯤ ꯃꯩꯇꯩꯒꯤ ꯂꯣꯟ ꯃꯩꯇꯩꯂꯣꯟ
ꯎꯝ ꯑꯗꯨ ꯃꯩꯇꯩ ꯈꯛꯇ ꯉꯥꯡꯗꯦ ꯁꯤꯁꯦ
ꯑꯗꯨꯒ ꯀꯔꯤꯒꯨꯝꯕ ꯃꯅꯤ ꯄꯨꯔꯒꯤ ꯏꯁꯄꯨꯔꯒꯤ ꯏꯁꯇꯦꯠꯀꯤ ꯑꯣꯏꯕ ꯁꯥ ꯑꯃ ꯍꯥꯏꯌꯨ ꯍꯥꯏꯔꯒꯗꯤ ꯀꯩꯅꯣ ꯃꯅꯤꯄꯨꯔꯒꯤ ꯏꯁꯇꯦꯠꯀꯤ ꯑꯣꯏꯕ ꯁꯥ
ꯁꯖꯤ
ꯑꯩꯈꯣꯏꯒꯤ ꯁꯉꯥꯏ ꯍꯥꯏꯕꯖꯦ
ꯑꯥ
ꯑꯩꯈꯣꯏꯒꯤ ꯁꯉꯥꯏ ꯍꯥꯏꯕꯁꯤ ꯑꯩꯈꯣꯏꯒꯤ ꯁꯪꯉꯒ ꯉꯥꯏꯅ ꯑꯃ ꯂꯩꯕꯅꯦ ꯅꯨꯄꯥ ꯑꯃꯅ ꯍꯥꯏꯕꯗꯣ
ꯁꯨꯝ ꯈꯪꯉꯤ
ꯑꯗꯨ ꯑꯗꯨꯅꯤ ꯁꯪꯉꯒ ꯑꯗꯨꯝ ꯉꯥꯏꯕ ꯃꯥꯁꯦ
ꯎꯝ
ꯑꯗꯨꯒ ꯃꯅꯤꯄꯨꯔꯒꯤ ꯎꯆꯦꯛ ꯍꯥꯏꯇꯥꯔꯦꯅꯦ
ꯑꯗꯨꯗꯤ ꯁ
ꯃꯅꯤꯄꯨꯔꯒꯤ ꯎꯆꯦꯛ ꯍꯥꯏꯇꯥꯔꯒꯗꯤ ꯁꯦꯟꯗ꯭ꯔꯥꯡ ꯅꯠꯇꯦ ꯑꯩꯅ ꯁꯨꯝ ꯈꯟꯕꯗ ꯑꯩꯈꯣꯏꯒꯤ ꯃꯨꯇꯤꯅꯥꯎꯁꯦ
ꯑꯣꯏꯔꯝꯃꯣꯏꯗ ꯁꯦꯟꯗ꯭ꯔꯥꯡ ꯑꯣꯏꯔꯒꯅꯤ ꯅꯪꯅ ꯊꯤꯖꯤꯟꯕ ꯁꯣꯏꯗꯦ
ꯑꯩꯒꯤꯗꯤ ꯃꯨꯇꯤꯅꯥꯎ ꯍꯥꯏꯅꯤꯗꯣ ꯁꯤ ꯁꯤ ꯅꯣꯡꯉꯤꯟ ꯂꯩꯒ꯭ꯔꯦ ꯑꯗꯨꯒꯤ ꯃꯇꯨꯡ ꯇꯥꯕꯗ ꯑꯩꯈꯣꯏꯒꯤ ꯃꯅꯤꯄꯨꯔꯗ ꯈꯛꯇ ꯁꯥꯠꯄ ꯑꯩꯈꯣꯏꯒꯤ ꯂꯩ ꯍꯥꯏꯇꯥꯔꯦ ꯑꯦ ꯀꯔꯤ ꯂꯩ ꯑꯣꯏꯒꯅꯤ ꯃꯁꯦ
ꯃꯅꯤꯄꯨꯔ ꯈꯛꯇ ꯅꯠꯇꯦ ꯎꯔꯈ꯭ꯔꯨꯜ ꯈꯛꯇꯗ ꯍꯥꯏꯒꯗꯕ ꯎꯔꯈꯨꯜ ꯈꯛꯇꯗ
ꯑꯩꯈꯣꯏꯒꯤ ꯎꯈꯜꯁꯤꯁꯨ ꯑꯩꯈꯣꯏ ꯃꯅꯤꯄꯨꯔꯅꯤꯅꯤ ꯑꯩꯈꯣꯏꯅ
ꯃꯅꯤꯄꯨꯔ ꯍꯥꯏꯁꯦ ꯑꯗꯣ ꯏꯝꯐꯥꯜꯗꯗꯤ ꯁꯥꯠꯂꯣꯏꯗꯅ ꯁꯤꯔꯣꯏ ꯂꯤꯂꯤꯁꯦ
ꯃꯥꯏꯟꯁꯦ ꯆꯥꯎꯕꯅꯤꯅꯀꯣ ꯑꯆꯧꯕꯩ ꯋꯥꯈꯜ ꯈꯟꯕ
ꯑ ꯆꯨꯡ ꯃꯈ ꯈꯥꯂꯦ ꯁꯤꯔꯣꯏ ꯁꯤꯔꯣꯏ ꯍꯤꯜꯗꯩ ꯄꯨꯊꯔꯒ ꯆꯤꯡꯒꯣꯡꯗ ꯊꯥꯕ ꯍꯧꯔ
ꯑꯩꯅ ꯄꯥꯝꯃꯤꯁꯤꯅ ꯑꯃꯨꯛ ꯃꯅꯤꯄꯨꯔꯒꯤ ꯑꯣꯏꯅ ꯔꯤꯄ꯭ꯔꯖꯦꯟ ꯇꯧꯍꯟꯅꯤꯡꯕ ꯑꯩꯈꯣꯏꯒꯤ ꯁꯤꯔꯣꯏꯁꯦ ꯎꯔꯈ꯭ꯔꯨꯜ ꯈꯛꯀꯤ ꯑꯣꯏꯅ ꯇꯧꯍꯟꯅꯤꯡꯗꯕ ꯑꯩꯈꯣꯏ ꯇꯨꯡꯒꯤ ꯑꯣꯏꯕ ꯑꯁꯥ ꯑꯩꯈꯣꯏꯅ ꯌꯥꯝ ꯈꯟꯕ ꯑꯩꯈꯣꯏꯅ ꯈꯔꯤꯁꯤꯅ ꯃꯅꯤꯄꯨꯔꯒꯤ ꯀꯔꯝꯕ ꯃꯐꯝ ꯍꯥꯏꯕꯅꯤ ꯑꯩꯅ ꯍꯥꯏꯔꯤꯁꯤꯅ ꯁꯣꯝꯅ ꯑꯃꯨꯛ ꯎꯔꯈꯨꯜꯅ ꯂꯥꯟꯅ ꯂꯧꯕꯤꯔꯦ ꯑꯩꯅ ꯃꯅꯤꯄꯨꯔꯅ ꯍꯥꯏꯒꯤꯕꯅꯤ ꯑꯗꯨꯒ
ꯄꯝꯃ
ꯃꯅꯤꯄꯨꯔꯗ ꯂꯩꯕ ꯑꯩꯈꯣꯏꯒꯤ ꯃꯅꯤꯄꯨꯔꯒꯤ ꯎ ꯍꯥꯏꯇꯥꯔꯦ